ꯍꯜꯂꯣ ꯑꯣ ꯍꯧꯖꯤꯛꯇꯤ ꯇꯥꯔꯕꯣ ꯍꯥ
ꯇꯔꯦ
ꯁ ꯉꯁꯥꯏꯅ ꯀꯣꯜ ꯇꯧꯔꯒꯁꯨ ꯄꯥꯏꯇ ꯏ ꯅꯪꯗꯤ ꯀꯩꯗꯧꯔꯨꯖꯥꯠꯅꯣ ꯈꯪꯗꯦ
ꯇꯃꯅꯦ ꯅꯪ ꯐꯣꯟ ꯇꯧꯔꯛꯄꯗꯣ ꯑꯩ ꯑꯗꯨꯝ ꯄꯤꯛ ꯇꯧꯋꯦꯕꯀꯣ ꯀꯣꯏ ꯗꯦꯕꯤꯗ ꯍꯣꯏ ꯑꯅꯤꯔꯛ ꯇꯧꯕꯗꯣ ꯑꯩ ꯑꯅꯤꯔꯛ ꯑꯅꯤꯔꯛ ꯑꯁꯪꯕꯗ ꯒ꯭ꯔꯤꯟꯗꯀꯣ ꯀ ꯄꯤꯛ ꯇꯧꯋꯦꯕ ꯄꯤꯛ ꯇꯧꯕꯗꯨꯣ ꯑꯦꯟꯗꯤꯡ ꯀꯣꯜ ꯑꯗꯨꯝ ꯆꯠꯈ꯭ꯔꯦꯕ ꯑꯅꯦꯔꯣ
ꯑꯩꯗꯤ ꯀꯃꯥꯏꯅ ꯈꯪꯒꯅꯤ
ꯑꯩꯖꯨ ꯀ ꯀꯃꯥꯏ ꯈꯪꯒꯅꯤ
ꯄꯥꯏꯅꯤꯡꯗꯕ ꯃꯥꯜꯂꯦ ꯍꯥꯏ ꯗꯥ ꯂꯩꯕ
ꯄꯥꯏꯅꯤꯡꯗꯕ ꯃꯥꯜꯂꯦꯁꯤ
ꯍꯣꯏ ꯆꯥꯔꯦ ꯀꯩꯅꯣ ꯅꯪꯗꯤ ꯅꯣꯛꯑꯒ ꯂꯩꯌꯦꯦ ꯀꯣꯜ ꯇꯧꯔꯒ ꯄꯪ ꯅꯣꯛꯁꯤ ꯅꯣꯛꯒꯦ
ꯉꯁꯥꯏ ꯐꯣꯟ ꯇꯧꯔꯒ ꯄꯥꯏꯗꯕ ꯏꯀꯥꯏꯔꯦ ꯈꯣꯠꯂꯦ ꯍꯥꯏꯕꯗ ꯑꯩꯗꯤ ꯅ ꯅꯣꯡꯅꯤꯡꯉꯑꯕ ꯥꯏ ꯊꯥꯟꯗ
ꯑꯥ
ꯅꯪꯒꯤ ꯋꯥꯍꯩꯗꯨꯗ ꯍꯦꯛꯇ ꯅꯤꯡꯁꯤꯡꯉꯛꯑꯕ ꯍꯥꯏꯇꯥꯔꯦꯀꯣ ꯑꯗꯨꯝ ꯅꯣꯛꯅꯤꯡꯉꯛꯄ ꯍꯥꯏꯇꯥꯔꯦ ꯃꯤꯅ ꯄꯥꯏꯅꯤꯡꯉꯁꯨ ꯄꯥꯏꯕ ꯄꯥꯏꯅꯤꯡꯉꯁꯨ ꯄꯥꯏꯕ ꯌꯥꯔꯦ ꯑꯗ ꯁꯣꯝꯗ ꯂꯩꯔꯤ ꯀꯥꯟꯗ ꯄꯣꯠ ꯇꯧꯔꯛꯄ ꯏꯀꯥꯏꯔꯦ ꯍꯥꯏꯔꯔꯕ ꯆꯩꯁꯅꯦꯕ ꯆꯠ ꯆꯥꯗ꯭ꯔꯤ ꯆꯠ ꯆꯥꯗ꯭ꯔꯤ ꯍꯥꯏꯔ
ꯆꯔꯦ
ꯀꯩ ꯃꯊꯦꯜ ꯍꯣꯠꯅꯔꯒꯦ
ꯑꯩꯈꯣꯏꯗꯤ ꯉꯁꯤ ꯃꯁꯤꯡꯤꯟ ꯌꯥꯝꯗ꯭ꯔꯦꯗ ꯁꯨꯡꯀ꯭ꯔꯔꯤꯒꯗ ꯁꯤꯡꯖꯣꯝ ꯑꯃꯒ ꯆꯥꯔ ꯂꯣꯏꯔꯦ ꯅꯣꯏꯗꯤ
ꯁꯧꯒ꯭ꯔꯤꯒ ꯏꯔꯣꯟꯝꯕꯒ
ꯀ ꯏꯗꯤ ꯆꯨꯔ ꯑꯔꯣꯟꯕ ꯀꯃꯥꯏꯅ ꯆꯥꯗꯣꯏꯅꯅꯣ ꯅꯪ ꯆꯥꯕ꯭ꯔꯥ ꯁꯧꯒ꯭ꯔꯤꯒ ꯗꯥꯜ ꯁꯧꯒ꯭ꯔꯤꯒ ꯗꯥꯜ ꯑꯗꯨꯒ ꯁꯤꯡꯖꯨ ꯑꯃꯒ ꯆꯥꯔꯦ ꯍꯥꯏꯕ
ꯑꯣ ꯗꯜ ꯗꯜ ꯊꯣꯡ ꯗꯥꯜ ꯊꯣꯡꯕꯗ ꯁꯧꯒꯔꯤ ꯍꯥꯞꯆꯤꯟꯕ
ꯍꯣꯏ ꯅꯣꯏꯗꯤ ꯆꯥꯗꯕ꯭ꯔꯣ ꯗꯥꯒ ꯁꯧꯒ꯭ꯔꯤ
ꯆꯥꯏꯁꯤꯅ ꯑꯩꯒꯤ ꯀꯩꯅꯣꯅꯤꯅꯦ ꯐꯦꯕꯣꯔꯔꯤꯠ ꯃꯇꯝ ꯑꯃꯗꯀꯣ ꯑꯩꯒꯤ ꯐꯦꯚꯣꯔꯥꯏꯠ ꯑꯣꯏ ꯃꯇꯝ ꯑꯃꯅꯦ ꯍꯧꯖꯤꯛ ꯑꯗꯨꯒꯗꯨꯨꯝꯕꯩꯖꯥꯡꯒꯦ ꯆꯥꯕ ꯐꯪꯈꯤꯗ꯭ꯔꯦꯍꯦ
ꯑꯦ ꯍꯧꯖꯤꯛꯅ ꯀꯩ ꯐꯦꯚꯔꯥꯏꯠ ꯑꯣꯏꯕꯅ
ꯍꯧꯖꯤꯛ ꯍꯧꯖꯤꯛꯅꯅꯦ ꯁꯧꯒ꯭ꯔꯤ ꯊꯣꯡꯉ ꯁꯧ ꯁꯧ ꯒꯔꯤ ꯏꯆꯝ ꯆꯝꯅ ꯁꯧꯒꯔꯤ ꯈꯛꯇ ꯊꯣꯡꯕꯗꯣ ꯑꯗꯨꯒꯨꯝꯕꯗꯤ ꯆꯝ ꯆꯝꯐꯨꯠ ꯅꯪ ꯁꯧꯔꯤ ꯆꯝꯐꯨꯠ ꯀꯅꯥ ꯆꯥꯟꯅꯒꯦ
ꯆꯥꯏ ꯍꯥꯏꯅ ꯑꯩ ꯈꯪꯉꯦ ꯅꯪꯒꯤ ꯏꯟꯁꯥꯡ ꯐꯦꯚꯣꯔꯥꯏꯠ ꯏꯟꯁꯥꯡ ꯀꯪꯉꯦ
ꯁꯧꯒ ꯁꯧꯒꯔꯤ ꯆꯝ ꯐꯨꯏ ꯀꯅꯣ ꯑꯩ ꯏꯅꯥꯛꯇ ꯂꯩꯗꯤ ꯅꯄꯣꯛꯇꯨꯗ
ꯅꯊꯟꯗꯅꯦ ꯁꯤ ꯂꯩꯕꯥꯛꯀꯤ ꯁꯧꯒ꯭ꯔꯤ ꯆꯝꯐꯨꯠ ꯆꯥꯔꯤꯁꯦ ꯑꯁ ꯌꯥꯔꯦ ꯂꯣꯏꯔꯦ ꯁꯤꯗꯤ
ꯆꯥꯅꯒꯦ ꯁꯧꯒꯔꯤꯗ ꯑꯂꯨ ꯑꯜꯂꯨ ꯑꯜꯂꯨ ꯑꯄꯥ ꯑ ꯑꯗꯨꯝ ꯁꯣꯏꯔꯒꯅꯦ ꯇꯧꯔ ꯉꯥ ꯑꯌꯥꯏꯕꯒꯨꯝꯕ ꯊꯥꯛꯒ ꯑꯗꯨꯝ ꯆꯥꯏꯑꯕ ꯃꯃꯥ ꯃꯃꯥꯡ ꯆꯍꯤꯒꯤꯗꯤ ꯍꯋꯥꯏ ꯍꯋꯥꯏ ꯊꯣꯡꯕꯗ ꯁꯧꯒꯔꯤ ꯍꯥꯞꯄ ꯑꯗꯨꯝ ꯊꯣꯡꯉ ꯑꯗꯨꯝ ꯆꯥꯏꯌꯦꯕ
ꯉꯥ ꯑꯌꯥꯏꯕ ꯍꯥꯞꯇ꯭ꯔꯗꯤ ꯆꯥꯅꯤꯡꯗꯕ꯭ꯔꯣ ꯆꯥꯕ ꯌꯥꯗꯕꯔꯣ
ꯑ ꯆꯥꯗꯤ ꯆꯥꯏꯗ ꯉꯥꯏ ꯉꯥ ꯑꯌꯥꯏꯕ ꯍꯥꯞꯗꯨꯗꯤ ꯆꯝꯐꯨꯠ ꯇꯥꯔꯦꯅꯦ ꯑꯗꯤ ꯅꯪꯗꯤ ꯉꯥ ꯑꯌꯥꯏꯕ ꯍꯞꯇ ꯍꯥꯞꯇꯁꯨ ꯑꯗꯨꯝ ꯆꯥꯕ꯭ꯔꯣ
ꯑꯩꯗꯤ ꯂꯣꯏꯅ ꯆꯥꯏ ꯉꯥ ꯍꯥꯞꯇ꯭ꯔꯁꯨ ꯆꯥꯏ
ꯑꯗꯨꯗꯤ ꯉꯥ ꯑꯌꯥꯏ ꯊꯥꯛꯇꯔꯤ ꯆꯝꯐꯨꯠ ꯇꯥꯔꯦꯅꯦ ꯑꯗꯨꯗꯤ
ꯀꯩꯅꯣ ꯆꯝꯐꯨ ꯊꯥꯔꯦ ꯑꯂꯨ ꯍꯥꯞꯄꯦ ꯉꯥꯔꯤ ꯍꯥꯞꯄꯦ ꯃꯔꯣꯛ ꯍꯥꯞꯄꯄꯤ ꯂꯣꯏꯔꯦ ꯏꯟꯁꯥꯡ ꯑꯣꯜꯂꯦ
ꯑꯗꯨꯁ ꯍꯡ ꯉꯥꯔꯤꯕ ꯀꯩꯅꯨꯍꯦ
ꯌꯥꯔꯦ ꯑꯗꯨꯕꯨ ꯆꯝꯐꯨꯠ ꯑꯣꯏ ꯆꯝꯐꯨꯠ ꯑꯣꯏꯔ꯭ꯗꯤ ꯉꯥꯔꯤ ꯍꯥꯞꯇꯕ ꯃꯣꯔꯣꯛ ꯍꯥꯞꯇꯕꯗꯨ ꯆꯝꯐꯨꯠ ꯀꯧꯋꯦ ꯁꯤꯐꯥꯎ ꯈꯪꯗꯕ꯭ꯔꯣ ꯆꯝꯐꯨꯠ ꯃꯤꯟꯁ ꯆꯝꯐꯨꯠ
ꯆꯝꯐꯨ ꯃꯤꯗꯤ ꯆꯝꯐꯨꯠ ꯍꯥꯏꯔꯒ ꯊꯨꯝꯐꯥꯎ ꯊꯥꯛꯇꯦ ꯏꯁꯤꯡ ꯉꯥꯇꯥ
ꯁꯤꯗꯤ ꯍꯦꯟꯃꯟꯗ꯭ꯔꯣ
ꯏ ꯃꫭꯏ
ꯍꯥꯎ ꯔꯣꯏꯌꯦ ꯊꯨꯝ ꯍꯥꯞ ꯇ꯭ꯔꯗꯤ ꯑꯩꯁ
ꯍꯥꯎ ꯒꯗ‌ꯔꯥ ꯍꯥꯎ ꯔꫭꯏꯗ‍꯭ꯔꯥ ꯈꯪꯗꯦ ꯆꯝꯐꯨꯠ ꯆꯝꯐꯨꯠ ꯍꯥꯏꯕꯗꯤ ꯄꯨ ꯄ꯭ꯔꯥ ꯆꯝ ꯆꯝꯅ ꯊꯣꯡꯕꯗꯨꯅꯦ ꯀꯩꯁꯨ ꯍꯥꯞꯇꯕꯤꯗ ꯏꯁꯤꯡ ꯈꯛꯇ ꯍꯥꯞꯄꯗꫭ
ꯏ ꯏꯁꯤꯡꯒꯤꯗ ꯍꯥꯞꯔꯁꯨ ꯊꯨꯝ ꯈꯔ ꯊꯨꯝ ꯈꯔ ꯍꯥꯞꯔꯗꯤ ꯌꯥꯏꯍꯦ ꯊꯨꯝꯕꯨꯗꯤ ꯀꯩꯁꯨ ꯀꯥꯏꯗꯤꯌꯦ
ꯍꯣꯏ ꯑꯩꯁꯨ ꯊꯨꯝ ꯍꯥꯄꯒ ꯑꯗꯨꯝ ꯇꯧꯋꯦꯕ ꯃꯤ ꯈꯔ ꯑꯝꯗꯤ ꯆꯝꯐꯨꯠꯄꯨ ꯀꯩꯅꯣ ꯊꯨꯝ ꯍꯥꯞꯄ꯭ꯔꯣ ꯊꯨꯝ ꯍꯥꯞꯄꯨꯅꫭ ꯍꯥꯏ ꯑꯗꯨꯝ
ꯍꯣꯏ ꯃꯤ ꯈꯔꯗꯤ ꯑꯗꯨꯝ ꯉꯪꯅꯩ ꯑꯩꯗꯤ ꯊꯨꯝ ꯍꯥꯞꯇ‍꯭ꯔꯗꯤ ꯆꯥꯅꯤꯡꯗꯤ ꯀꯃꯥꯏꯅ ꯎꯁ ꯆꯥꯕ ꯌꯥꯔꯔꫭꯏ
ꯑꯩ ꯍꯥꯎ ꯍꯥꯎꯕꯩ ꯑꫭꯏꯔꯝꯅꯤ ꯅꫭꯡꯃ
ꯗꯣ ꯉꯁꯤꯅ ꯀꯩ ꯏꯟꯁꯥꯡ ꯌꯥꯕꯔ ꯅꯪꯗꯤ
ꯅꯦ ꯑꯩ ꯉꯁꯤ ꯀꯩ ꯏꯖꯥꯡꯅꯣ ꯌꯦꯟ ꯌꯦꯟ ꯆꯥꯏ ꯌꯦꯟ ꯊꯣꯡꯉꯒ
ꯉꯁꯤ ꯌꯦꯟꯆꯥꯕ ꯃꯤ ꯌꯥꯝꯃꯦꯅꯥ ꯀꯩ ꯑꯣꯏꯕꯤꯖꯥꯂ
ꯀꯅꯥ ꯀꯅꯥꯗ ꯅꯪ ꯍꯪꯉꯨꯔꯒꯦ ꯌꯦꯟ ꯆꯥꯏ ꯌꯦꯟ
ꯔꯣꯅꯥꯜꯗꯣ ꯒꯣꯜ ꯆꯪꯕꯩꯒꯤ ꯌꯦꯟ ꯉꯛꯇ ꯆꯥꯔꯤꯁꯦ ꯏꯊꯟꯗ ꯑꯣꯏꯔꯝꯃ ꯃꯥꯜꯂꯦ ꯁꯧꯒ꯭ꯔꯤꯒ ꯗꯥꯜ ꯈꯛꯇ ꯆꯥꯕ
ꯔꯣꯅꯦꯜꯗꯣ ꯔꫭꯅꯦꯜꯗꫭ ꯂꫭꯏꯔꯦꯍꯦ ꯀꯩ ꯀꯥꯟꯗꯕꯗ
ꯗ꯭ꯔꫭ ꯌꯦꯡꯕꯩ ꯅꯨꯡꯉꯥꯏꯗ꯭ꯔꯣ ꯃꯥꯅꯦ ꯍꯦꯔꯣꯅꯦ ꯑꯩꯒꯤ ꯍꯦꯔꯣ ꯑꯩꯒꯤ ꯑꯗꯨꯒ
ꯏꯁꯇꯦꯇꯁꯤꯒ ꯄꯝꯃꯒ ꯊꯥꯒꯠꯇꯅ ꯈꯣꯠꯇꯅ ꯌꯥꯝ
ꯅꯩꯗ꯭ꯔꯣꯗꯨ ꯄꯛꯇ꯭ꯔꫭ ꯄꯛꯇ꯭ꯔꫭ ꯐꯖꯗ꯭ꯔꯣ ꯅꯪ ꯐꯥꯎ ꯄꯥꯝꯂꯛꯀꯅꯤ ꯑꯩ ꯈꯪꯉꯦ
ꯆꯠꯂꫭ ꯍꯩ ꯄꯛꯄ꯭ꯔꯥ ꯄꯛꯇꯕ꯭ꯔꯥ ꯑꯩ
ꯨꯖꯨꯖꯤꯅꯥꯒꯠ ꯇꯧꯔꯣ
ꯑꯩꯁꯦ ꯍꯥꯟꯅ ꯀꯩꯅꯣ ꯇꯧꯕꯅꯦ ꯔꯣꯅꯦꯜꯗꯣꯁꯦ ꯑꯗꯨꯝ ꯄꯥꯝꯗꯤ ꯄꯥꯝꯃꯦꯕꯀꯣ ꯃꯤ ꯄꯥꯝ ꯄ ꯃꯤ ꯌꯥꯝꯃꯟꯗꯅ ꯑꯩ ꯇꯜ ꯇꯜꯂꯛꯑꯦꯗ
ꯑꯦ ꯄꯥꯝꯕ ꯃꯤ ꯌꯥꯝꯃꯟꯗꯅ ꯍꯧꯖꯤꯛꯅ ꯀꯅꯥꯗ ꯅꯪ ꯄꯥꯝꯃꯤꯕ ꯀꯅꯥꯗ ꯁꯞꯄꯣꯔꯠ ꯇꯧꯔꯤꯕ ꯑꯦ ꯃꯦꯁꯤꯗꯤ ꯃꯤ ꯄꯥꯝꯕ ꯌꯥꯝꯗ꯭ꯔꯣ ꯅꯆꯤꯟ ꯊꯤꯅꯨ ꯅꯪ ꯃꯦꯁꯤꯁꯨ ꯃꯤ ꯌꯥꯝꯕꯅꯦ ꯐꯦꯟ
ꯌꯥꯝꯃꯁꯨ ꯑꯩ ꯀꯔꯤ ꯍꯥꯏꯁꯤꯔ ꯑꯩꯒꯤ ꯃꯔꯨꯞꯁꯤꯡ ꯍꯥꯏꯇꯥꯔꯦꯀꯣ ꯑꯌꯥꯝꯕ ꯔꯣꯅꯦꯜꯗꯣ ꯉꯥꯛꯇꯅꯦꯕ ꯄꯥꯝꯃꯤꯗꯣ ꯑꯗꯣ ꯃꯤ ꯄꯥꯝꯕ ꯌꯥꯝꯃꯟꯗꯅ ꯑꯩ ꯁꯨꯝ ꯇꯜꯂꯛꯄ ꯍꯥꯏꯇꯔꯦ
ꯅꯠꯇꯦ ꯃꯦꯁꯤꯁꯨ ꯃꯤ ꯌꯥꯝꯃꯦ ꯔꯣꯅꯥꯜꯗꯣꯁꯨ ꯃꯤ ꯌꯥꯝꯃꯦ ꯃꯤ ꯌꯥꯝꯕꯗ ꯁꯞꯄꯣꯔꯠ ꯇꯧꯅꯤꯡꯗ꯭ꯔꯗꯤ ꯌꯥꯃꯥꯔꯥ ꯕꯥꯄꯦꯔꯥ ꯀꯅꯥꯗꯅꯣꯝꯃꯥ ꯆꯦꯜꯂꯣ ꯌꯥꯔꯦ ꯃꯦꯁꯤꯗꯁꯨ ꯆꯠꯂꯅꯨ ꯃꯦꯁꯤꯁꯨ ꯃꯤ ꯌꯥꯝꯃꯜꯂꯦ ꯃꯤ ꯆꯤꯜꯂꯦꯕ ꯅꯪꯒꯤ ꯁꯤꯠ ꯂꯩ
ꯍꯟꯗꯛꯇꯤ ꯀꯤꯞꯄꯔꯗ ꯑꯣꯢꯅ ꯁꯞꯄꯣꯔꯇ ꯇꯧꯔꯒꯦꯗ ꯀꯤꯞꯄꯔꯗ ꯀꯤꯞꯄꯔꯗ ꯀꯩ ꯀꯩ ꯀꯤꯞꯄꯔꯅꯣ ꯌꯥꯝꯅ ꯍꯩꯕ ꯑꯃ ꯂꯩꯕꯅꯤꯅꯦ ꯀꯩ ꯀꯤꯞꯄꯔꯅꯣ ꯀꯥꯎꯒꯔꯦꯅꯦ ꯖꯔꯃꯥꯅꯤꯒꯤ ꯅꯠꯇꯦ ꯀꯔꯝꯕꯅꯣ ꯑꯩ ꯀꯥꯎꯈꯒ꯭ꯔꯦ ꯊꯦꯡꯅꯔꯀꯥꯟꯗ ꯍꯥꯏꯔꯒꯦ ꯃꯁꯛꯁꯨ ꯐꯖꯕꯅꯦ ꯑꯗꯨꯝꯣ ꯕꯣꯜ ꯐꯥꯕ ꯈꯣꯠꯄ ꯌꯥꯝ ꯍꯩꯕꯅꯦꯕ
ꯈꯪꯗꯦ ꯇꯔꯀꯤꯁꯇꯁꯨ ꯅꯨꯄꯥ ꯃꯁꯛ ꯐꯖꯕ ꯑꯃ ꯂꯩꯕꯅꯦ
ꯑꯁ ꯅꯨꯄꯥ ꯅꯨꯄꯥꯗꯤ ꯐꯖꯅ ꯌꯦꯡꯕꯖꯥꯠꯅꯦ ꯅꯣꯏ ꯕꯣꯜ ꯌꯦꯡꯕ꯭ꯔꯥ ꯍꯥꯏꯕꯕꯨ
ꯃꯁꯛꯁꯨ ꯐꯖꯕ ꯕꯣꯜꯁꯨ ꯍꯩꯕ ꯑꯗꯨꯗꯅꯦ ꯑꯩꯈꯣꯏ ꯌꯦꯡꯉꯤꯁꯦ
ꯢꯁ ꯅꯣꯏꯁꯨ ꯂꯣꯏ ꯑꯣꯜ ꯔꯥꯎꯟꯗ ꯌꯦꯡꯕ ꯍꯩꯕ ꯖꯥꯠꯅꯤꯅꯦ ꯄꯨꯔꯥ ꯑꯆꯝꯕ ꯃꯤ ꯅꯠ ꯑꯣꯏꯔꯝꯗ꯭ꯔꯦꯅꯦ
ꯕꯣꯜ ꯍꯩꯕ ꯈꯛꯇ ꯌꯦꯡꯕ ꯌꯥꯔꯣꯏ ꯕꯣꯜꯁꯨ ꯍꯩꯒꯗꯕ ꯃꯁꯛꯁꯨ ꯐꯖꯒꯗꯕ ꯑꯗꯨꯒ ꯅꯨꯄꯥꯁꯨ ꯃꯥꯟꯒꯗꯕ ꯕꯣꯜ ꯍꯩꯔꯒ ꯑꯗꯣ ꯍꯣꯃꯨ ꯃꯥꯜꯂꯗꯤ ꯑꯤ ꯀꯅꯥꯅ ꯄꯥꯝꯗꯣꯏꯅꯣ ꯇꯜꯂꯤ ꯑꯩꯗꯤ ꯕꯤꯠ ꯂꯩꯇꯦ
ꯏꯁ ꯅꯣꯏꯗꯤ ꯅꯨꯄꯥ ꯅꯨꯄꯥ ꯊꯤꯒꯥꯗꯕꯖꯦ ꯌꯥꯝ ꯍꯩꯌꯦ ꯍꯣꯏ ꯍꯣꯏ ꯅꯨꯄꯥ ꯈꯟꯕ ꯍꯥꯏꯒꯗ꯭ꯔꯣ ꯅꯨꯄꯥ ꯈꯟꯕ ꯌꯥꯝ ꯍꯥꯏꯌꯦ ꯍꯥꯏꯔꯝꯃꯦ ꯑꯗꯨ ꯃꯥꯔꯦ
ꯂꯩꯕꯅꯤ ꯅꯪꯒꯤꯁꯨ ꯈꯟꯕꯤꯌꯔꯥ
ꯌꯥꯏꯗꯤ ꯈꯟꯕꯤꯗ꯭ꯔꯁꯨ ꯌꯥꯏ ꯅꯪ ꯂꯥꯁꯇ ꯀꯣꯟꯄꯥꯛ ꯈꯟꯕ ꯌꯥꯝ ꯍꯩ ꯍꯩ ꯅꯦ ꯍꯥꯏꯔꯒ ꯂꯥꯁꯇ ꯍꯣꯃꫭ ꯃꯥꯟꯕ ꯑꯃ ꯈꯜ ꯂꯩꯔꯝꯅꯤꯀꯣ
ꯑꯣ ꯃꯨꯛ ꯑꯣꯏꯔꯁꯨ ꯀꯥꯏꯗꯦ ꯑꯩꯕꯨ ꯅꯨꯡꯁꯤꯔꯗꯤ ꯇꯣꯏ
ꯌꯥꯔꯦ ꯇꯥꯅꯤꯗꯍꯦ
ꯅꯠꯇꯦ ꯋꯥ ꯑꯃ ꯍꯥꯡꯒꯦꯅꯦ ꯅꯪ ꯀꯩꯅꯣ ꯍꯟꯗꯛ ꯑꯗꯨꯗꯨ ꯁꯥꯟꯅꯅꯤꯡꯉꯥꯏ ꯁꯨꯡꯆꯪ ꯆꯪꯗ꯭ꯔꯤꯁꯦ ꯂꯤꯡ ꯊꯥꯔꯛꯑꯥꯁꯨ ꯀꯩꯝꯇꯁꯨ ꯈꯨꯝꯗꯤ ꯀꯩꯒꯤꯅꯣ ꯀꯗꯥꯥꯏꯗ ꯆꯠꯔꯤꯅꯣ ꯅꯪ
ꯈꯪꯗꯦ ꯑꯩꯒꯤ ꯊꯕꯛ ꯑꯩꯒꯤ ꯊꯕꯛ ꯈꯨꯠꯆꯤꯟꯁꯤ ꯅꯪ ꯈꯪꯗꯦꯗ
ꯑꯦ ꯅꯍꯥꯟꯉ ꯅꯍꯥꯟꯈꯩꯗꯤ ꯁꯪꯉꯒ
ꯁꯥꯟꯅꯩꯌꯦꯕ ꯍꯌꯦꯡ ꯁꯥꯟꯅꯕ ꯌꯥꯅꯤ ꯍꯌꯦꯡ ꯀꯩꯅꯣꯗ ꯄꯨꯡ ꯄꯨꯡ ꯅꯤꯄꯥꯥꯟ ꯃꯈꯥꯏ ꯄꯨꯡꯄꯥꯟꯗ
ꯃꯤ ꯃꯆꯥꯁꯦ ꯊꯕꯛ ꯌꯥꯝ ꯆꯤꯟꯕ ꯃꯥꯜꯂꯦꯀꯣ
ꯆ
ꯎꯝ ꯊꯕꯛ ꯆꯤꯟꯕ꯭ꯔꯥ ꯍꯥꯏꯔꯒ ꯇꯨꯝꯕ ꯈꯛ ꯑꯣꯏꯔꯝꯒꯅꯤ ꯊꯖꯗꯦ ꯕꯥꯜ ꯌꯥꯝ ꯌꯦꯡꯂꯒ ꯊꯦꯡꯅ ꯇꯨꯝꯃꯒꯦ
ꯑꯁ ꯑꯩ ꯇꯨꯝꯃꯀ ꯇꯨꯝꯕꯒ ꯁꯪꯗꯗ ꯏꯆꯟ
ꯇꯨꯝꯗꯣꯏ ꯃꯥꯜꯂꯦ ꯅꯪꯒꯤ
ꯇꯨꯃꯤ ꯌꯦ ꯇꯨꯝꯃꯨꯌꯦ ꯉꯁꯤꯁꯨ ꯇꯨꯝꯃꯨꯌꯦꯦ
ꯁꯪꯗꯦ ꯁꯪꯗꯦ ꯍꯥꯏꯔꯒ ꯎꯝ ꯑꯁꯦꯡꯕꯗꯗꯤ ꯐꯣꯟ ꯌꯦꯡꯂꯒ ꯐꯃꯨꯡꯗ ꯐꯝꯂꯒ ꯂꯩꯔꯝꯒꯅꯤꯗꯣ ꯈꯪꯉꯦ ꯑꯩ ꯂꯣꯏꯅ ꯎꯔꯖꯥꯅꯤ
ꯀꯥꯏꯗꯒꯤ ꯐꯃꯨꯡꯅꯅꯦ ꯐꯃꯨꯡ ꯀ ꯀꯩꯅꯣ ꯂꯩꯕꯒꯁꯦ ꯃꯇꯝ ꯐꯪꯗꯦꯍꯦ ꯑꯩꯈꯣꯏ
ꯎꯝ ꯐꯃꯨꯡ ꯐꯥꯎ ꯂꯩꯇꯦ ꯍꯥꯏꯌꯣ
ꯎꯝ ꯐꯥꯃꯨꯡꯕꯨꯗꯤ ꯂꯩꯑꯦ ꯅꯣꯏ ꯅꯣꯏꯒꯤ ꯑꯗꯨꯃꯥꯏꯅꯦ ꯃꯇꯝ ꯈꯨꯗꯤꯡ ꯀ꯭ꯔꯣꯛ ꯀ꯭ꯔꯣꯛ ꯇꯧꯕꯗꯨꯃ ꯐꯪꯗꯦꯕ ꯃꯇꯝ ꯁꯪꯗꯦꯕ
ꯏꯌꯦ ꯑꯩꯁꯦ ꯉꯁꯤꯁꯨ ꯂꯨꯗꯨ ꯒꯦꯝ ꯑꯅꯤ ꯑꯍꯨꯝ ꯁꯥꯟꯅꯩꯔꯦ
ꯂꯥꯁꯇꯝꯇ ꯑꯣꯏꯔꯝꯃꯅꯤ ꯂꯥꯁ ꯂꯧꯔꯝꯕꯅꯤ
ꯂꯥꯁ ꯂꯧꯔꯝꯗꯦ ꯂꯥꯁꯔ ꯂꯧꯔꯝꯒꯦꯗꯤ ꯇꯧꯕꯅꯦꯕ
ꯇꯠꯇ ꯇꯠꯇ
ꯏꯃꯥꯟꯅꯕꯤ ꯑꯃꯅꯀꯣ ꯑꯃ ꯑꯦꯀꯥ ꯈꯛꯇ ꯉꯥꯏꯔꯕ ꯑꯩꯅ ꯑꯅꯤ ꯑꯍꯨꯝ ꯆꯪꯗ꯭ꯔꯤꯕ ꯃꯥ ꯑꯦꯀꯥ ꯁꯨꯞꯊꯣꯛ ꯊꯣꯛꯇ꯭ꯔꯕ ꯃꯥꯒꯤ ꯗꯥꯎꯗꯣ ꯑꯁ ꯑꯩ ꯅꯨꯡꯁꯤꯔꯕꯅꯤ ꯃꯥꯗꯣ ꯑꯦꯀꯥ ꯈꯇ ꯉꯥꯏꯔꯒ ꯑꯩꯅ ꯌꯨꯝ ꯑꯅꯤ ꯑꯅꯤ ꯑꯍꯨꯝꯅꯤ ꯑꯍꯨꯝ ꯆꯪꯗ꯭ꯉꯩꯗ
ꯍꯅꯦ ꯍꯅꯦ ꯅꯪ ꯅꯪ ꯅꯪ ꯂ ꯑꯗꯨ ꯑꯗꯨꯝ ꯁꯥꯟꯅꯩꯁꯦ ꯐꯥꯔꯁ ꯂꯧꯏ ꯈꯣꯠꯂꯤ ꯀꯌꯥ ꯈꯪꯗꯦꯕ ꯀꯃꯥꯏꯅ ꯇꯧꯖꯥꯠꯅꯣ
ꯑꯦ ꯅꯪ ꯁꯨꯞꯆꯪ ꯆꯪꯗ ꯀꯃꯥꯏꯅ ꯈꯪꯗꯣꯏꯅꯣ ꯒ꯭ꯔꯨꯞꯇ
ꯒ꯭ꯔꯨꯞꯇ ꯆꯪꯗ꯭ꯔꯁꯨ ꯅꯪ
ꯄꯨꯟꯅ ꯅꯠꯇꯦꯅꯦ ꯑꯩꯒ ꯑꯩꯒ ꯁꯥꯟꯅꯃꯤꯟꯅ ꯑꯁꯤꯅꯦ
ꯑꯦ ꯑꯩꯒ ꯁ ꯑꯩꯒ ꯅꯪ ꯅꯪꯒ ꯁꯃꯅ ꯋꯥꯗꯤ ꯀꯩꯅꯣ ꯂꯥꯁꯁ ꯂ ꯑꯣꯏ ꯅꯥꯟꯁ ꯇ꯭ꯔꯥꯟꯁ ꯂꯁ ꯂ ꯑꯣꯏꯗꯤ
ꯃꯤ ꯍꯥꯞꯄꯒ ꯆꯦꯟꯕꯒ ꯇꯅꯥꯕꯒ ꯅꯣꯏ ꯈꯪꯗ꯭ꯔꯖꯥꯠꯅꯤ ꯑꯩ ꯄꯨ꯭ꯔꯣꯅꯦ ꯄ꯭ꯔꯣ
ꯄ꯭ꯔꯣ ꯑꯣꯏꯖꯔꯁꯨ ꯄ꯭ꯔꯣ ꯑꯣꯏꯖꯔꯁꯨ ꯂꯥꯁ
ꯎꯝ ꯂꯥꯁ ꯑꯣꯏꯔꯁꯨ ꯄ꯭ꯔꯣ ꯑꯣꯏꯔꯗꯤ ꯌꯥꯔꯦ ꯀꯩꯅꯣ
ꯌꯥꯏꯁꯦ ꯅꯣꯏ ꯀꯩꯅꯣꯗꯤ
ꯀꯔꯤ ꯏꯃꯥꯟꯅꯕꯤ ꯨꯏꯗꯨꯔꯣ ꯎꯝ ꯃꯥꯗꯤ ꯃꯊꯛꯇ ꯇꯨꯝꯂꯣꯡ ꯀꯅꯤ ꯐꯣꯟ ꯌꯦꯡꯒ ꯍꯦꯔꯣꯗ ꯀꯣꯜ ꯇꯧꯔꯒ ꯂꯩꯔꯝꯒꯅꯤ ꯈꯪꯗꯦ ꯑꯩꯁꯨ ꯑꯩꯗꯤ
ꯅꯕꯅꯤ ꯂꯩ ꯃꯤꯂꯕ ꯇ
ꯂꯩꯃꯤꯟꯅ ꯃꯈꯥꯗꯁꯨ ꯏꯅꯥꯎꯅꯨꯄꯤ ꯑꯃ ꯂꯩꯕ ꯔꯨꯝ ꯑꯃꯗ ꯑꯩꯅ ꯏꯅꯥꯎꯅꯨꯄꯤ ꯃꯅꯥꯛꯇ
ꯑꯣꯅ ꯀꯥ ꯍꯨꯝꯅ ꯀꯥ ꯑꯨꯝ ꯂꯧꯕ
ꯀꯥ ꯑꯍꯨꯝ ꯅꯠꯇꯦ ꯀꯥ ꯑꯅꯤ ꯑꯩꯒ ꯏꯃꯥꯟꯅꯕꯤꯗꯤ ꯂꯩꯃꯤꯟꯅꯩꯑꯕ ꯑꯁꯦꯡꯕꯗꯤ ꯑꯗꯣ꯫ ꯎꯝ ꯏꯕꯥꯅꯤꯅ ꯃꯊꯛꯇ ꯂꯩꯕ ꯏꯅꯥꯎꯅꯨꯄꯤꯅ ꯃ
ꯃꯈꯥ ꯂꯩꯕ ꯑꯣ ꯑꯣ ꯅꯪꯅ ꯅꯅꯥꯎꯄꯤꯃꯅꯥꯛꯇ꯫ ꯇꯨꯝꯕ ꯀꯨꯝꯙꯕ꯫
ꯎꯝ꯫
ꯑꯣ꯫
ꯃꯊꯛꯇ ꯀꯥꯅꯤꯡꯂꯀꯥꯟꯗ ꯀꯥꯔꯅꯤ ꯃꯈꯥꯗ ꯀꯥ ꯀꯥꯅꯤꯡꯉ ꯑ꯫ ꯀꯥꯟꯗ ꯀꯨꯝꯒꯅ ꯀꯨꯝꯅꯤꯡꯉꯀꯥꯟꯗ ꯍꯥꯏꯕ ꯏꯁ ꯑꯍ ꯀꯥꯡ ꯌꯥꯝꯃꯟꯕꯅ ꯂꯣꯏꯔꯦꯍꯦ ꯎꯁ꯫
ꯆꯨꯁꯨꯅꯨ ꯀꯩꯅꯣ ꯅꯣꯡ ꯆꯨꯨꯔꯗꯤ ꯅꯨꯡꯉꯥꯏꯗꯔꯣ ꯇꯨꯝꯕ ꯅꯨꯡꯉꯥꯏꯗꯔꯣ꯫
ꯑꯁ ꯑ ꯑ ꯑ ꯑꯩꯈꯣꯏꯗꯤ ꯇꯨꯝꯕ ꯐꯪꯉꯣꯏꯅꯦ꯫
ꯈꯣꯏ ꯍꯪꯉꯣꯏ ꯑꯩꯈꯣꯏꯗꯤ ꯑꯦꯁ ꯅꯣꯡ ꯆꯨꯔꯗꯤ ꯍꯔꯥꯎ꯫
ꯑꯗꯨꯅꯦ ꯑꯗꯨꯒꯤꯅꯦ ꯅꯣꯡ ꯃꯪ꯫ ꯍꯣꯏꯅꯦ ꯋꯥꯒꯁꯦ ꯂꯦꯞꯇꯕꯤꯗ꯫ ꯆꯣꯔꯣꯔꯣꯔꯣꯔꯣ ꯉꯥꯡ꯫ ꯈꯪꯉꯦꯕ ꯅꯣꯡ ꯅ ꯅꯣꯡ ꯈꯔ ꯈꯔ ꯈꯤꯛꯂꯛꯄꯗꯁꯤꯗ ꯍꯔꯥꯎꯖꯔꯅꯤꯗꯣ꯫
ꯍꯔꯥꯎ ꯍꯔꯥꯎꯖꯗ꯭ꯔꯗꯤ ꯀꯩꯅꯣ꯫ ꯅꯣꯡ ꯃꯪꯕ ꯈꯛꯇ ꯍꯔꯥꯎꯕꯅꯦ ꯑꯩꯈꯣꯏꯁꯦ꯫
ꯑꯩꯈꯣꯏ ꯏꯃꯥꯁꯨ ꯀꯩꯅꯣꯅꯦ ꯅꯣꯡ ꯀꯩꯒꯨꯝꯕ ꯑꯗꯨꯗꯤ ꯍꯔꯥꯎꯕꯅꯦ ꯑꯩꯈꯣꯏ ꯏꯃꯥꯁꯨꯀꯣ꯫
ꯀꯩꯕ ꯇꯥꯗꯦ꯫
ꯑꯍꯣꯏ ꯏꯃꯥꯁꯨꯅꯦ꯫
ꯎꯝ꯫
ꯅꯣꯡꯃ ꯑꯗꯨꯝ ꯇꯥꯔ ꯅꯣꯡ ꯇꯥꯔꯗꯤ ꯑꯗꯨꯝ ꯍꯔꯥꯎꯕꯅꯦꯕ ꯅꯣꯏ꯫